ꯑꯣ
ꯏꯔꯣ ꯀꯅꯥꯅꯣ ꯀꯅꯥꯅꯣ? ꯑꯩꯅꯦ ꯍꯥꯏꯗꯤ ꯀꯅꯥꯅꯣ꯫
ꯑꯩꯁꯦ ꯑꯩꯅꯦ ꯅꯪ ꯈꯪꯗ꯭ꯔꯣ꯫
ꯈꯪꯗꯦ
ꯑꯩꯒꯤ ꯈꯣꯟꯖꯦꯜꯗ ꯈꯪꯕ ꯌꯥꯏꯗ꯫
ꯈꯟꯗ꯭ꯔꯦꯅꯦ ꯑꯩꯗꯤ ꯅꯪ꯫
ꯈꯪꯕꯤꯌꯨꯅꯦ ꯀꯔꯤ ꯇꯧꯕꯒꯤ ꯑꯩꯅ ꯅꯨꯡꯁꯤꯅ ꯇꯧꯔꯛ ꯀꯥꯟꯁꯤꯗ ꯅꯪꯅ ꯈꯪꯕꯤꯗ꯭ꯔꯗꯤ꯫ ꯑꯩꯒꯤ ꯊꯃꯣꯏꯁꯦ ꯄ꯭ꯔꯣꯛ ꯄ꯭ꯔꯣꯛ ꯆꯥꯛꯑꯅꯤ꯫
ꯅꯪꯗꯤ ꯀꯗꯥꯏꯗꯒꯤ ꯑꯩꯒꯤ ꯅꯝꯕꯔ ꯂꯧꯔꯤꯅꯣ꯫
ꯑꯁ ꯄꯥꯈꯪ ꯑꯃꯅ ꯄꯤꯔꯛꯄꯅꯤ꯫
ꯑꯁ ꯅꯪꯕꯨ ꯄꯈꯪꯔꯣ ꯂꯩꯁꯥꯕꯤꯔꯣ꯫
ꯑꯩꯅ ꯑꯁ ꯑꯅꯤꯃꯛꯅꯤ
ꯑꯩꯅ ꯑꯁ ꯃꯥꯒꯤ ꯅꯝꯕꯔꯗꯣ ꯄꯤꯔꯛꯑꯣ ꯑꯩ ꯀꯣꯜ ꯇꯧꯗꯕ ꯌꯥꯝ ꯀꯨꯏꯔꯦ ꯍꯥꯏꯕ
ꯎꯝ ꯑꯩꯒꯤ ꯅꯝꯕꯔꯗ ꯃꯤ ꯈꯪꯗꯕꯁꯤꯡꯁꯦ ꯌꯥꯝ ꯇꯧꯔꯛꯑꯦꯅꯦ ꯈꯪꯗ꯭ꯔꯦꯗ ꯀꯅꯥ ꯀꯅꯥꯅꯣ ꯀꯅꯥ ꯀꯅꯥꯅ ꯄꯤꯔꯝꯕꯅꯣ ꯑꯩꯒꯤ ꯅꯝꯕꯔꯁꯦ ꯀꯅꯥꯅ ꯌꯣꯟꯕꯤꯕ꯭ꯔꯥ ꯈꯪꯗ꯭ꯔꯦꯗ
ꯑꯁ ꯅꯪ ꯁꯛ ꯐꯖꯕꯒꯤ ꯑꯣꯏꯔꯝꯒꯅꯤ
ꯑꯁ ꯌꯥꯔꯦꯗ ꯑꯗꯨꯌꯧꯔꯗꯤ ꯃꯤꯁ ꯔꯣꯌꯜꯅꯤ ꯀꯩꯅꯣ
ꯍꯥꯥ
ꯃꯤꯁ ꯋꯥꯔꯜꯅꯤ ꯀꯩꯅꯣ
ꯍꯩꯃꯥ ꯂꯣꯏꯔꯦꯍꯦ
ꯃꯤ ꯃꯆꯥꯗꯤ ꯃꯤꯁ ꯋꯥ꯭ꯔꯜ ꯆꯠꯈ꯭ꯔꯦꯀꯣ ꯑꯩꯈꯣꯏꯗꯤ ꯑꯗꯨꯝ ꯂꯩꯍꯧꯔꯦ ꯇꯜꯂꯦꯗ
ꯅꯣꯏꯗꯤ ꯂꯩꯍꯧꯔꯣ ꯑꯩꯗꯤ ꯆꯠꯂꯦ
ꯑꯩꯗꯤ ꯃꯤꯁ ꯏꯟꯗꯤꯌꯥ ꯑꯣꯜꯂꯒꯦ
ꯑꯣꯜꯂꯣ ꯑꯣꯜꯂꯣ ꯀꯩꯁꯨ ꯀꯥꯏꯗꯦ ꯑꯩꯅ ꯍꯥꯏꯅꯕꯤꯒꯦ
ꯑꯣꯜꯂꯝꯕꯤꯌꯣ ꯑꯩꯁꯨ
ꯅꯪꯒꯤ ꯔꯤꯜꯁ ꯅꯪꯒꯤ ꯔꯤꯜꯁ ꯁꯤꯡꯗꯣ ꯊꯥꯔꯛꯑꯣ ꯇꯥꯕ꯭ꯔꯣ
ꯍꯥ ꯀꯔꯤ ꯍꯥꯏꯕꯅꯣ
ꯅꯪꯕꯨ ꯀꯩꯗꯧꯔꯤꯅꯣ
ꯀ꯭ꯔꯤꯁꯨ ꯇꯧꯗꯦꯗ ꯑꯗꯨꯝ ꯍꯤꯞꯄꯒ ꯂꯩꯌꯦ ꯊꯕꯛꯀ ꯑꯝꯇ ꯁꯨꯗꯦꯗ
ꯁꯦ ꯊꯕꯛꯁꯨꯨ ꯁꯨꯗꯕꯤꯗ ꯑꯗꯨꯃꯥꯏꯅ ꯂꯩꯔꯤꯁꯦ
ꯇꯨꯝꯃꯒ ꯑꯗꯨꯝ ꯂꯩꯕꯅꯦ
ꯃꯌꯥꯝ ꯅꯨꯡꯉꯥꯏꯔꯦ ꯅꯣꯏꯗꯤ
ꯅꯨꯡꯉꯥꯏꯇꯦꯗ
ꯅꯨꯡꯉꯥꯏꯌꯨ ꯀꯩꯗꯧꯔꯒꯦ
ꯑꯁ ꯅꯨꯡꯉꯥꯏꯐꯝ ꯂꯩꯇꯦ
ꯅꯨꯡꯉꯥꯏꯐꯝ ꯂꯩꯇꯦ ꯅꯪꯒꯤ ꯋꯥꯁꯦ ꯖꯥꯠ ꯖꯥꯠꯅꯦꯗ ꯒ꯭ꯌꯥꯟ ꯃꯦꯟ ꯇꯥꯗꯦ
ꯑꯗꯨ ꯑꯗꯨꯃꯥꯏꯅ ꯇꯧꯒꯗꯕꯅꯦ ꯑꯩꯁꯨ ꯒ꯭ꯌꯥꯟ ꯇꯥꯗꯦ
ꯅꯊꯟꯇꯐꯥꯎ ꯒ꯭ꯌꯥꯟ ꯇꯥꯗꯔꯗꯤ ꯑꯩꯗꯤ ꯇꯥꯔꯝꯃꯅꯤ
ꯎꯄꯥꯏ ꯂꯩꯇꯦꯍꯦ ꯀꯔꯤꯔꯥ ꯍꯥꯏꯗꯣꯛ ꯍꯥꯏꯗꯣꯛꯄꯅ ꯑꯃ ꯈꯟꯕꯅ ꯑꯃ ꯅꯨꯡꯉꯥꯏꯕ ꯖꯥꯠꯅꯤ ꯌꯥꯝ ꯅꯨꯡꯉꯥꯏꯗ
ꯅꯨꯡꯉꯥꯏꯊꯣꯛꯑꯣ ꯅꯨꯡꯉꯥꯏꯊꯣꯛꯑꯣ
ꯅꯨꯡꯁꯤꯠꯁꯦ ꯌꯥꯝ ꯀꯜꯂꯛꯑꯦ ꯍꯧꯖꯤꯛꯁꯦ꯫
ꯍꯧꯖꯤꯛꯐꯥꯎ ꯃꯩ ꯂꯥꯛꯇ꯭ꯔꯤꯕꯣ?
ꯃꯩ ꯂꯥꯛꯇ꯭ꯔꯤꯌꯦ ꯁꯤꯗ ꯀꯃꯥꯏꯅ ꯇꯧꯕꯒꯤꯔ ꯈꯪꯗ꯭ꯔꯦꯅꯦ
ꯀꯃꯥꯏ ꯂꯧꯕꯖꯥꯠꯂꯥ
ꯈꯣꯗ꯭ꯔꯦꯅꯦ
ꯌꯥꯗ꯭ꯔꯦꯅꯦ ꯃꯩ ꯂꯥꯛꯇꯕꯁꯦ ꯌꯥꯝ ꯅꯨꯡꯉꯥꯏꯇꯦ꯫ ꯄꯨꯛꯅꯤꯡꯁꯦ ꯌꯥꯝ ꯅꯨꯡꯁꯤ
ꯍꯥꯥ
ꯄꯨꯛꯅꯤꯡꯒ ꯌꯥꯝ ꯅꯨꯡꯁꯤꯌꯦ
ꯀꯔꯤꯅꯣ ꯅꯥꯊꯟꯗ ꯍꯥꯏꯔꯒ ꯄꯪꯅꯣꯛ ꯅꯣꯛꯄꯗꯤ꯫
ꯏꯊꯟꯇ ꯍꯥꯏꯔꯒ ꯅꯪ ꯇꯥ ꯅꯪꯇꯥꯗꯕꯒꯤ ꯏꯊꯟꯇ ꯍꯥꯏꯔꯒ ꯏꯊꯟꯇ ꯅꯣꯛꯏꯅꯤ
ꯅꯪꯅ ꯍꯥꯏꯕꯗꯣ ꯀꯥꯟꯅ ꯍꯥꯏꯌꯣ
ꯍꯥꯏꯅꯤꯡꯗ꯭ꯔꯦꯗ
ꯑꯁ ꯀꯔꯤꯅꯣ ꯍꯧꯔꯦ
ꯂꯣꯏꯔꯦ
ꯑꯩꯒꯤ ꯌꯥꯗ꯭ꯔꯦ ꯑꯃꯨꯛ ꯍꯧꯔꯛꯀꯅꯤ꯫
ꯑꯍꯦ ꯗ꯭ꯔꯥꯃꯥꯗꯣ ꯑꯃꯨꯛ ꯍꯧꯔꯛꯇꯣꯏꯔꯣ꯫
ꯑꯁꯤꯗꯗꯤ ꯌꯥꯗꯕꯅꯦꯕ ꯅꯨꯡꯗꯥꯡ ꯇꯥꯔꯝꯗꯥꯏꯗ ꯇꯧꯔꯛꯄꯅꯦꯕ꯫
ꯀꯔꯤꯒꯤꯔꯕꯣ
ꯅꯨꯡꯊꯤꯜ ꯅꯨꯡꯊꯤꯜꯗꯗꯤ ꯀꯩꯌꯝ ꯇꯧꯔꯣꯏꯕ ꯅꯨꯡꯗꯥꯡ ꯅꯨꯡꯗꯥꯡ ꯇꯥꯔꯗꯤꯀꯣ ꯑꯁ ꯄꯥꯔꯇꯤ ꯑꯃꯨꯛ ꯍꯧ ꯀꯔꯤ ꯀꯔꯤ ꯄꯔꯇꯤꯅꯣ ꯍꯩꯔꯛꯅꯤ ꯗ꯭ꯔꯃꯥ ꯗ꯭ꯔꯃꯥ ꯇꯧꯕ ꯑꯣꯏ ꯄꯥꯔꯇꯤ ꯇꯧꯕ ꯑꯣꯏ
ꯍ
ꯃꯦꯟꯇꯜ ꯍꯣꯁꯄꯤꯇꯥꯜꯒꯨꯝꯕꯅꯤꯗ
ꯌꯥꯝ ꯅꯨꯡꯉꯥꯏ ꯅꯨꯡꯉꯥꯏꯔꯝꯒꯅꯤꯅꯦ꯫
ꯌꯥꯝ ꯅꯨꯡꯉꯥꯏꯕꯅꯦ꯫ ꯃꯁꯥ ꯃꯁꯥꯒꯤ ꯑꯄꯥꯝ ꯑꯄꯥꯝꯕ
ꯑꯗꯨꯅ ꯅꯨꯡꯉꯥꯏꯕꯅꯦ ꯑꯩꯈꯣꯏꯁꯨ ꯑꯗꯨꯃꯥꯏꯅ ꯇꯧꯔꯛꯏꯅꯦ꯫
ꯉꯥꯇꯪ ꯂꯩꯔꯗꯤ ꯗ꯭ꯔꯃꯥ ꯑꯃꯨꯛ ꯍꯧꯔꯛ
ꯗ꯭ꯔꯃꯥ ꯍꯧꯔꯛꯈꯤꯅꯣꯅ ꯂꯥꯎꯍꯜꯂꯣ
ꯐꯤꯂꯤꯝ ꯐꯤꯂꯤꯝ ꯁꯨꯠ ꯇꯧꯕꯀꯣ ꯗ꯭ꯔꯃꯥ ꯁꯨꯠ ꯇꯧꯕ ꯍꯧꯔꯒꯅꯤ꯫ ꯉꯍꯥꯛ ꯂꯩꯔꯗꯤ
ꯑꯩ ꯍꯦꯔꯨꯏꯟ ꯀꯥꯔꯒꯦꯅ ꯍꯥꯏꯔꯣꯗꯅ
ꯈꯜꯂꯤꯅꯦ ꯑꯩ ꯑꯁ ꯑꯁꯤꯗꯀꯣ
ꯅꯣꯏꯒꯤ ꯍꯦꯔꯣꯏꯟꯗꯣ ꯐꯖꯗꯦ ꯑꯩꯅ ꯍꯦꯟꯅ ꯐꯖꯕꯅꯤ ꯀꯥꯏꯅ꯫
ꯪꯅꯨꯡ ꯀꯤ ꯑꯗꯨꯝ ꯇꯧꯔꯤꯅꯦꯕ ꯅꯨꯡꯇꯤꯒꯤ ꯑꯗꯨꯝ ꯐꯤꯂꯝ ꯁꯨꯠ ꯇꯧꯋꯦ ꯑꯗꯨꯒꯤ ꯑꯩ ꯑꯩꯁꯨ ꯏꯟꯇꯔꯥ ꯏꯟꯇꯔꯚꯤꯌꯨ ꯌꯥꯎꯔꯦꯅ ꯈꯜꯂꯤꯅꯦ ꯍꯟꯗꯛꯁꯦ
ꯌꯥꯎꯔꯣ ꯑꯗꯨꯅ ꯐꯔꯅꯤ ꯊꯕꯛ ꯑꯇꯣꯞꯄ ꯑꯃꯧ ꯌꯦꯡꯂꯨꯔꯅꯨ
ꯍꯣꯏ ꯁꯛꯁꯨ ꯑꯗꯨꯝ ꯌꯥꯕꯅꯤꯅ ꯌꯥꯎꯔꯒ‌ꯦ ꯑꯩꯈꯣꯏꯗꯤ ꯃꯤꯁꯨ ꯋꯥꯡꯑ‌ꯦꯕ
ꯅꯨꯄꯥꯁꯤꯡꯁꯨ ꯈꯔꯥ ꯄꯤꯛꯇꯛ ꯇꯧꯕꯗꯣ ꯌꯥꯝ ꯄꯥꯝꯅꯕꯅꯦꯕ
ꯑꯗꯨꯅꯦꯕ ꯀꯤꯛ ꯈꯔ ꯈꯔ ꯀꯤꯠ ꯀꯤꯠ ꯀꯤꯠ ꯇꯧꯕꯗꯨ
ꯀꯦꯁꯟꯂꯗꯤ ꯑꯁ ꯌꯥꯝꯐꯖꯒꯅꯤꯅ‌ꯦ
ꯑꯩ ꯀꯨꯝꯈ꯭ꯔꯅꯤ ꯐꯤꯂꯝ
ꯀꯨꯝꯃꫭ ꯀꯨꯝꯃꫭ ꯅꯪꯅ ꯑꯐꯥꯎꯕ ꯑꯃꯥ ꯑꯣꯏꯔꯗꯤ ꯑꯁ ꯑꯩꯁꯨ ꯑꯃꯨꯛ ꯂꯥꯛꯀꯦ
ꯑꯁ ꯑꯩꯅ ꯌꯥ ꯀꯩꯅꯣ ꯇꯧꯕꯤꯒ‌ꯦꯅꯦ ꯅꯪꯕꯨꯗꯤ ꯑꯩꯅ ꯌꯥꯎꯔꯗꯤ ꯑꯁ
ꯍꯦꯔꯣꯏꯟꯒꯤ ꯍꯦꯔꯣꯏꯟꯒꯤ ꯃꯃꯥꯒꯨꯝꯕ
ꯍ
ꯃꯕꯣꯛꯒꯨꯝꯕ ꯇꯧꯕꯤꯒꯦ ꯑꯗꯨ ꯇꯧꯔꯗꯤ ꯑꯁ ꯌꯥꯝ ꯅꯨꯡꯉꯥꯏꯔꯅꯤꯍꯦ ꯃꯤꯁꯤꯡꯅ ꯂꯣꯏꯅ ꯎꯕꯤꯔꯅꯦꯕ
ꯇꯧꯕꯤꯒꯦ ꯇꯧꯕꯤꯒꯦ ꯑꯩ
ꯑꯩꯕꯨ ꯃꯤꯁꯤꯡꯅ ꯂꯣꯏꯅ ꯎꯕꯤꯔꯅꯦꯕ ꯑꯁ
ꯇꯧꯕꯤꯔꯒꯦ ꯇꯧꯕꯤꯔꯒꯦ ꯎꯝ
ꯑꯗꯣ ꯍꯦꯔꯣꯏꯟꯒꯤ ꯃꯃꯥꯗꯣ ꯌꯥꯝ ꯐꯖꯩ ꯀꯥꯏꯅ ꯐꯣꯟ ꯅꯝꯕꯔ ꯅꯅꯤꯔꯛꯑꯗꫭ ꯂꯣꯏꯔ‌ꯦꯍ‌ꯦ
ꯄꯤꯒꯗꯅꯤ ꯀꯩꯒꯤ
ꯎꯝ
ꯅꯪꯒꯤ ꯄꯤ ꯅꯪꯒꯤ ꯄꯤꯗ꯭ꯔꯁꯨ ꯑꯩꯒꯤ ꯄꯤꯕ ꯌꯥꯏ ꯅꯪꯒꯤꯅꯤ ꯍꯥꯏ ꯍꯥꯏꯖꯂꯒ
ꯑꯗꯨꯅ ꯍꯦꯟꯅ ꯅꯨꯡꯉꯥꯏꯒꯗ꯭ꯔꯥ ꯈꯪꯗ꯭ꯔꯦ
ꯑꯩꯈꯣꯏꯒꯤ ꯑꯦꯛꯇꯔꯗꯣ
ꯎꯝ
ꯑꯗꯨ ꯇꯥꯟꯅꯔꯁꯤꯔ ꯈꯪꯗ꯭ꯔꯦ
ꯑꯩꯈꯣꯏꯒꯤ ꯑꯦꯛꯇꯔꯗꯣ ꯀꯅꯥ ꯑꯦꯛꯇꯔꯅꯣ
ꯑꯁ ꯑꯩꯈꯣꯏ ꯃꯅꯥꯛꯇ ꯑꯃꯥ ꯑꯦꯛꯇꯔ ꯑꯐꯥꯎꯕ ꯑꯃꯥ ꯂꯩ ꯑꯗꯨꯗꯤ ꯅꯪ ꯈꯪꯗꯔꯣ
ꯅꯣꯏ ꯅꯣꯏ ꯃꯥꯅ
ꯏꯀꯥꯏꯕ ꯈꯪꯗꯕ ꯄꯥꯈꯪꯗꯨ ꯄꯥꯈꯪ ꯁꯔꯤ ꯑꯃꯥ ꯏꯀꯥꯏ ꯐꯖꯕ ꯑꯃꯥ ꯐꯤꯂꯝꯀꯨꯝꯕꯗꯨꯗꯤ ꯃꯗꯤ ꯄꯪꯇꯧ ꯇꯧꯕꯅꯦ
ꯀꯅꯔꯣ
ꯑꯁ ꯅꯪ ꯈꯪꯗ꯭ꯔꫭꯅꯤ ꯋꯤꯡꯁꯒ ꯂꯩꯔꯒ ꯄꯥꯏꯕꯗꯨ ꯅꯪ ꯈꯪꯗ꯭ꯔꯣ
ꯈꯪꯗ‌ꯦꯗꯥ
ꯃꯥꯒꯤ ꯐꯤꯂꯤꯝꯗ ꯋꯤꯡꯁꯀ ꯂꯩꯔꯒ ꯄꯥꯏꯕꯗꯣ ꯌꯦꯟ ꯁꯥꯕꯗꯣ
ꯑꯎ ꯑꯎ
ꯃꯥꯗꯤ ꯅꯨꯡꯉꯥꯏꯕꯅꯦ ꯋꯥꯔꯤꯁꯨ ꯖꯠ ꯖꯠ ꯉꯥꯡꯕꯅꯤ ꯃꯥꯗꯤ
ꯅꯣꯏꯒꯤ ꯅꯣꯏꯒꯤ ꯍꯣꯇꯦꯜꯗ ꯌꯥꯝ ꯇꯣꯏꯅ ꯂꯥꯛꯄ ꯃꯥꯜꯂꯤꯀꯣ
ꯎꯝ ꯂꯛꯑꯦ ꯃꯥ ꯎꯝ ꯃꯣꯏꯒꯤ ꯐꯨꯂꯤꯝ ꯑꯦ ꯐꯤꯂꯤꯝ ꯐꯨꯂꯤꯝ ꯍꯥꯏꯒꯦ ꯇꯧꯏꯍꯦ ꯐꯤꯂꯤꯝ ꯍꯥꯏꯒꯗꯕꯅꯦ ꯃꯣꯏꯒꯤ ꯐꯨꯔꯤꯠ ꯐꯨꯂꯤꯝ ꯍꯥꯛꯇ ꯉꯥꯏꯒꯦ ꯍꯥꯏꯒꯦ ꯇꯧꯋꯦ ꯀꯔꯤꯒꯤꯔꯅꯦ ꯍꯧꯖꯤꯛꯁꯦ ꯑꯩꯁꯦ ꯃꯥꯥꯛ ꯃꯣꯏꯒꯤ ꯐꯤꯂꯤꯝ ꯅꯝꯕ ꯀꯥꯟꯗ ꯃꯣꯏꯒꯤ ꯃꯤꯁꯤꯡꯗꯣ
ꯎꯝ
ꯑꯦꯛꯇꯔ ꯑꯦꯛꯇ꯭ꯔꯦꯁ ꯈꯣꯏꯗꯣ ꯑꯩꯈꯣꯏꯗ
ꯍꯣꯇꯦꯜꯗ ꯆꯥꯛ ꯆꯥꯕ ꯂꯥꯛꯑꯦꯕ ꯑꯣꯗꯔ ꯇꯧꯋꯦꯕ ꯃꯣꯏꯗꯣ
ꯑꯥ
ꯍꯞꯇꯥ ꯑꯃ ꯒꯤꯒꯨꯝꯕ ꯑꯣꯗꯔ ꯇꯧꯋꯦ
ꯎꯝ
ꯑꯗꯨꯒ ꯃꯣꯔꯅꯤꯡꯗ ꯑꯃꯨꯛ ꯆꯥꯒꯅꯤ ꯏꯚꯤꯅꯤꯡꯗ ꯑꯃꯨꯛ ꯆꯥꯒꯅꯤ ꯑꯥꯗꯒꯤ ꯃꯤꯁꯨ ꯌꯥꯝ ꯂꯥꯛꯑꯦ ꯃꯣꯏꯒꯤ ꯐꯤꯂꯤꯝ ꯁꯨꯇꯤꯡ ꯇꯧꯕ ꯑꯇꯣꯞꯄ ꯂꯝꯗꯒꯤ ꯂꯥꯛꯄꯅꯤ ꯑꯗꯨꯒꯕ ꯃꯣꯏꯗꯣ ꯑꯗꯨꯅ ꯑꯁ ꯀ꯭ꯔꯤ ꯀ꯭ꯔꯤꯅꯣ ꯋꯥꯗꯣ ꯉꯥꯡꯕ ꯍꯩꯇꯕꯅꯤꯅ ꯑꯩꯈꯣꯏꯗꯤ ꯄꯥꯈꯥꯏ ꯈꯥꯏꯁꯤꯜꯂꯛꯑꯅꯤ
ꯃꯣꯏꯅ ꯍꯥꯏꯕ ꯑꯃ ꯑꯩꯈꯣꯏꯅ ꯍꯥꯏꯕ ꯑꯃ ꯑꯦꯛꯁꯟ ꯇꯧꯔꯒꯀꯣ ꯑꯁ ꯅꯣꯛꯅꯤꯡ ꯈ꯭ꯔꯕ ꯖꯥꯠꯅꯤ
ꯑꯩꯗꯤ ꯇꯜꯂꯦꯗ ꯃꯥꯁꯦ
ꯑꯩꯈꯣꯏ ꯑꯩꯈꯣꯏ ꯂꯣꯟꯗ ꯍꯥꯏꯔꯗꯤꯀꯣ ꯑꯩꯈꯣꯏꯅ ꯑꯩꯈꯣꯏ ꯂꯣꯟꯗ ꯍꯥꯏꯕ ꯃꯣꯏꯅ ꯃꯣꯏ ꯂꯣꯟꯗ ꯍꯥꯏꯕ ꯑꯁ ꯅꯨꯡꯁꯤꯈ꯭ꯔꯦ ꯑꯗꯨꯒꯤ ꯃꯇꯝꯗꯣ